ꯎꯝ ꯇꯥꯏꯌꯦ ꯀꯔꯤ ꯀꯔꯤ ꯇꯧ ꯑꯥꯎ
ꯀꯩꯁꯨ ꯇꯧꯔꯣꯏꯌꯦ
ꯑꯦꯛꯇꯤꯡ ꯈꯔ ꯇꯝꯃꯣꯅꯦ ꯀꯩꯅꯣ
ꯂꯥꯟꯁꯤ ꯇꯃꯦꯡ ꯁꯣꯏꯔꯦ ꯁꯛꯂꯥꯑꯃꯦꯅ
ꯍꯥꯥ
ꯆꯥꯛ ꯂꯥꯝꯃꯦꯕ
ꯑꯦꯛꯇꯤꯡ ꯇꯝꯔꯒ ꯍꯩꯔꯗꯤ ꯑꯃꯨꯛ ꯆꯥꯛꯆꯥꯕ ꯌꯥꯏꯌꯦꯅ ꯆꯥꯛꯂꯥꯝꯕꯗꯨꯗꯤ
ꯑ
ꯈ꯭ꯔꯤ ꯐꯂꯤꯝ ꯅꯝꯅꯉꯥꯏ ꯑꯩꯁꯨ ꯇꯝꯍꯧꯔꯣꯍꯦ ꯍꯤꯔꯣ ꯃꯥꯟꯅꯕ ꯄ꯭ꯔꯦꯛꯇꯤꯁ ꯇꯧꯗ꯭ꯔꯗꯤ ꯀꯔꯝ ꯍꯥꯏꯅ ꯌꯥꯔꯣꯏꯅꯤ
ꯅꯪꯅ ꯇꯧꯍꯟꯗ꯭ꯔꯒ
ꯑꯩꯅ ꯇꯧꯍꯟ ꯇꯧꯕꯗꯨꯗꯤ ꯑꯩꯁꯨ ꯍꯩꯇ꯭ꯔꯦ ꯅꯪꯁꯨ ꯇꯝꯁꯦ ꯍꯥꯏꯕꯁꯨ ꯍꯥꯏꯗ꯭ꯔꯦ ꯗꯨꯅꯅꯤ ꯀꯝꯗꯅꯤ ꯎꯄꯥꯏ ꯂꯩꯇ꯭ꯔꯦꯕ
ꯀꯩꯅꯣꯝꯃ ꯍꯪꯒꯦꯅꯦ ꯉꯔꯥꯡ ꯅꯪ ꯆꯠꯕꯗꯣ ꯄꯦꯁꯦꯟ ꯀꯌꯥꯃꯨ ꯑꯗꯨꯃꯥꯏꯅ ꯂꯩꯒꯦ
ꯀꯨꯟꯅꯤꯅꯦ
ꯉꯥꯡ ꯉꯥꯛꯠꯇ꯭ꯔꯣ
ꯎꯝ
ꯉꯥꯡ ꯀ ꯑꯗꯨꯗꯤ ꯅ ꯅꯪꯒꯤ ꯂꯥꯏꯟꯗ ꯅ ꯆꯠꯄꯁꯤꯡꯗꯤ ꯊꯦꯔꯥꯄꯤꯁꯤꯡꯗꯤ ꯃꯤ ꯀꯌꯥꯂ
ꯍꯥꯥ
ꯏꯁꯄꯤꯁ ꯁꯄꯤꯠꯁ ꯁꯄꯤꯠꯁꯀꯤ ꯊꯦꯔꯥꯄꯤꯁꯤꯡꯗꯤ ꯃꯤꯒꯌꯥ ꯂꯩꯕ
ꯃꯤ ꯑꯅꯤ
ꯑꯅꯤ ꯈꯛꯇ
ꯎꯝ
ꯑꯇꯣꯞꯄꯊꯦꯔꯥꯄꯤꯁꯤ ꯂꯩꯇꯦ
ꯂꯩꯑ ꯐꯤꯖꯤꯑꯣꯊꯦꯔꯥꯄꯤꯁ ꯂꯩꯑ ꯁꯥꯏꯀꯣꯂꯣꯖꯤꯁ ꯂꯩꯌꯦ ꯑꯣꯀꯨꯄꯦꯁꯟꯅꯜ ꯊꯦꯔꯥꯄꯤꯁ ꯂꯩꯌꯦ ꯏꯗꯨꯀꯦꯁꯟ ꯒꯤ ꯑꯃ ꯂꯩꯌꯦ
ꯄꯦꯁꯦꯟꯗ ꯄꯨꯔꯥ ꯃꯔꯤ ꯃꯉꯥꯗꯨ ꯑꯗꯨꯃꯥꯏꯅ ꯌꯦꯡꯗꯣꯏꯅꯦꯕꯀꯣ
ꯄꯦꯁꯦꯟ ꯀꯨꯟꯁꯦ
ꯎꯝ
ꯄꯨꯡ ꯑꯃꯁꯦ ꯄꯦꯁꯦꯟ ꯃꯉꯥꯁꯦ ꯄꯨꯡ ꯑꯃ ꯌꯦꯡꯒꯗꯧꯕꯅꯦꯕ ꯃꯉꯥꯁꯦ ꯗꯤꯄꯥꯔꯠꯃꯦꯟ ꯑꯃꯃꯝ ꯑꯃꯃꯝ ꯂꯣꯏ ꯌꯦꯡꯈ꯭ꯔꯦꯅ ꯑꯗꯨꯗ ꯑꯩꯈꯣꯏꯁꯦ ꯍꯧꯖꯤꯛ ꯄꯨꯡ ꯑꯃꯒꯤ ꯃ ꯇꯦꯟꯗꯒꯤꯅ ꯄꯨꯡ ꯇꯔꯥꯃꯥꯊꯣꯏ ꯐꯥꯎꯁꯦ
ꯎꯝ
ꯃꯤ ꯃꯉꯥꯁꯤꯗ ꯉꯁꯥꯏ ꯊꯦꯔꯥꯄꯤꯁꯀꯤ ꯃꯤ ꯃꯉꯥ ꯂꯩꯕꯁꯤꯅ ꯑꯃꯃꯝ ꯑꯃꯃꯝ ꯄꯥꯏꯔꯦꯗꯅ ꯄꯥꯏꯕꯗꯨꯗ ꯃꯤꯅꯤꯠ ꯇꯔꯥꯔꯥ ꯇꯔꯥꯃꯉꯥꯔꯥ ꯀꯣ ꯂꯣꯏꯔꯒ ꯑꯃꯨꯛꯀ ꯑꯃꯔꯣꯝꯗ ꯇ꯭ꯔꯥꯟꯁꯐꯔ ꯇꯧꯔꯛꯀꯗꯕ ꯃꯊꯪ ꯃꯊꯪ ꯃꯊꯪ ꯁꯤꯜꯂꯒ ꯄꯨꯡ ꯑꯃ ꯇꯥꯗꯔꯤ ꯑꯐꯥꯎꯕ ꯑꯩꯈꯣꯏ ꯃꯉꯥꯒꯤ ꯃꯅꯨꯡꯗꯀꯣ ꯍꯧꯖꯤꯛꯒꯤ ꯑꯉꯥꯡꯁꯤꯡꯁꯦ ꯄꯣꯛ ꯑꯃ ꯇꯥꯔꯦ ꯍꯥꯏꯕ ꯀꯥꯟꯗ ꯊꯥꯗꯣꯛꯎꯈ꯭ꯔꯅꯤ ꯑꯍꯥꯟꯕ ꯁꯦꯁꯟ ꯂꯣꯏꯈ꯭ꯔꯦ ꯃꯣꯏ ꯆꯠꯈ꯭ꯔꯒꯅꯤ ꯃꯣꯏ ꯄꯨꯡ ꯑꯃ ꯂꯣꯏꯔꯦ ꯄꯨꯡ ꯑꯗꯨꯗꯤ ꯑꯃꯨꯛꯀꯥ ꯄꯨꯡ ꯑꯂꯚꯦꯟꯗ ꯂꯣꯏꯔꯦꯅꯥ ꯑꯂꯚꯦꯟꯗ ꯑꯃꯨꯛꯀꯥ ꯑꯃꯨꯛꯀꯥ ꯆꯪꯂꯛꯀꯥꯅꯤꯅ ꯑꯗꯨ ꯆꯪꯕꯗꯨꯅ ꯑꯃꯨꯛꯀꯥ ꯄꯨꯡ ꯕꯥꯔꯣ ꯇꯥꯃꯨꯛ ꯂꯣꯏꯒꯅꯤꯅ ꯑꯗꯨꯗ ꯃꯤ ꯃꯉꯥꯃꯨꯛ ꯂꯥꯛꯀꯅꯦꯕ ꯁꯨꯃꯥꯏꯅ ꯇꯧꯕ
ꯎꯝ
ꯑꯗꯨꯅ ꯄꯨꯡ ꯕꯥꯔꯣꯗ ꯑꯃꯨꯛ ꯂꯣꯏꯔꯅꯤ ꯕꯥꯔꯣꯗꯒꯤꯅ ꯑꯃꯨꯛꯀꯥ ꯑꯃ ꯍꯧꯔꯅꯤ ꯑꯗꯨꯗꯒꯤꯗꯤ ꯄꯨꯡ ꯑꯃꯗ ꯑꯃꯨꯛ ꯂꯣꯏꯔꯅꯤ ꯃꯤ ꯃꯉꯥꯁꯦ ꯑꯃꯨꯛ ꯌꯦꯡꯉꯅꯤꯕꯀꯣ ꯑꯗꯨ ꯂꯣꯏꯔꯦ ꯀꯥꯟꯗ ꯄꯨꯡ ꯑꯃ ꯇꯥꯔꯕꯅꯤꯅ ꯃꯣꯏ ꯆꯠꯈ꯭ꯔꯦꯀꯣ ꯄꯨꯡ ꯑꯃ ꯃꯈꯥꯏ ꯇꯥꯕ ꯀꯥꯟꯗ ꯂꯥꯟꯁ ꯕ꯭ꯔꯦꯛꯅꯦꯕ ꯑꯗꯨ ꯃꯅꯨꯡꯗ ꯑꯃꯨꯛꯀꯥ ꯂꯣꯏꯔꯦ ꯍꯥꯏꯕ ꯀꯥꯟꯗ ꯑꯩꯈꯣꯏꯁꯦ ꯍꯧꯎꯔꯅꯤ ꯍꯧꯕꯁꯤꯅ ꯄꯨꯡ ꯑꯅꯤ ꯃꯈꯥꯏꯗ ꯑꯃꯨꯛ ꯂꯣꯏꯒꯗꯧꯕ
ꯅꯠꯇꯦ ꯄꯦꯁꯦꯟꯗꯣ ꯁꯤꯡꯒꯜ ꯁꯤꯡꯒꯜꯗꯨꯃꯥꯏ ꯌꯦꯡꯕ꯭ꯔꯥ
ꯍꯣꯏ ꯁꯤꯡꯒꯜ ꯁꯤꯡꯒꯜ ꯌꯦꯡꯒꯅꯤ
ꯑꯗꯨꯗꯤ ꯃꯤ ꯀꯨꯟ ꯑꯣꯏꯔꯗꯤ ꯑꯔꯦ ꯂꯣꯏꯕ ꯉꯝꯔꯣꯏꯅꯦ
ꯂꯣꯏꯌꯦꯅꯦ ꯑꯗꯨꯃꯥꯏꯅ ꯑꯩꯅ ꯍꯥꯏꯕꯗꯨꯗꯤ ꯁꯤꯜꯂꯦ ꯍꯥꯏꯕꯗꯨꯗꯤ
ꯍꯣꯅꯦ ꯁꯄꯣꯁ ꯅꯪ ꯁ꯭ꯄꯦꯁꯀꯤ ꯊꯦꯔꯥꯄꯤꯗ ꯂꯣꯏꯔꯦ ꯍꯥꯏꯕ ꯀꯥꯟꯗ ꯑꯃꯨꯛ ꯁꯥꯏꯀꯣꯂꯣꯖꯤꯗ ꯑꯃꯨꯛ ꯊꯥꯒꯗ꯭ꯔꯥꯅꯦ
ꯏꯁꯄꯤꯁꯀꯤ ꯑꯩꯅ ꯇꯧꯕꯗꯣ ꯃꯤꯅꯤꯠ ꯇꯔꯥ ꯇꯧꯔꯦꯗꯅ ꯑꯃꯨꯛꯀꯥ ꯁꯥꯏꯀꯣꯂꯣꯖꯤꯁꯇꯥ ꯑꯃꯨꯛ ꯊꯥꯔꯅꯤ ꯉꯁꯥꯏ ꯁꯥꯏꯀꯣꯂꯣꯖꯤ ꯑꯩꯈꯣꯏꯅ ꯌꯦꯡꯕꯗꯣ ꯑꯩꯉꯣꯟꯗ ꯑꯃꯃꯨꯛ ꯊꯥꯔꯛꯀꯥꯅꯤ ꯁꯨꯃꯥꯏꯅ ꯈꯤꯇꯪ ꯈꯤꯇꯪ ꯇꯧꯔꯒꯀꯣ ꯑꯗꯨꯃꯥꯏꯟ ꯂꯣꯏꯍꯜꯂꯦ ꯍꯥꯏꯕ ꯗꯤꯄꯥꯔꯠꯃꯦꯟ ꯃꯉꯥꯁꯤꯅ ꯑꯩꯅ ꯄꯨꯡ ꯑꯃꯁꯦ ꯄꯦꯁꯦꯟ ꯑꯃꯁꯦ ꯄꯨꯡ ꯑꯃ ꯄꯨꯔꯥ ꯌꯦꯡꯕ ꯅꯠꯇꯦꯕ ꯄꯨꯡ ꯑꯃꯒꯤ ꯃꯅꯨꯡꯗ ꯍꯧꯖꯤꯛꯀꯤ ꯑꯉꯥꯡ ꯃꯉꯥꯁꯦ ꯗꯤꯄꯥꯔꯠꯃꯦꯟ ꯃꯉꯥꯅ ꯁꯤꯜꯂꯒ ꯄꯨꯂꯞꯅ ꯄꯨꯡ ꯑꯃ ꯌꯧꯍꯜꯂꯒꯀꯣ ꯇꯧꯗꯧꯕ ꯃꯥꯏꯅ ꯑꯗꯨꯗꯤ ꯃꯣꯏ ꯁꯨꯅ ꯌꯦꯡꯉꯦꯗꯅ ꯄꯦꯁꯦꯟ ꯑꯃꯅ ꯄꯨꯡ ꯑꯃ ꯌꯦꯡ ꯔꯥꯗꯤ ꯃꯥ ꯑꯇꯣꯞꯄ ꯗꯤꯄꯥꯔꯠꯃꯦꯟꯗꯨ ꯌꯦꯡꯕ ꯐꯪꯗ꯭ꯔꯦꯗꯅ ꯑꯗꯨꯅꯅꯤꯅ ꯃꯇꯝ ꯈꯤꯇꯪ ꯈꯤ ꯇꯪꯗ ꯑꯗꯨꯝ ꯇꯧꯁꯤ ꯍꯥꯏꯅ ꯁꯨꯃꯥꯏꯅ ꯌꯦꯡꯕ ꯑꯗꯣ ꯆꯍꯤ ꯑꯃꯒꯤ ꯃꯅꯨꯡꯁꯤꯗ ꯄꯦꯁꯦꯟꯁꯦ ꯆꯥꯝꯃ ꯌꯦꯡꯒꯗꯧꯕꯅꯤ ꯍꯥꯏꯌꯦ ꯑꯗꯨ ꯆꯥꯃꯁꯦ ꯑꯩꯈꯣꯏ ꯊꯤꯒꯗꯧꯔꯤꯅꯦꯕ ꯑꯃꯨꯛꯀꯥ ꯍꯧꯖꯤꯛ ꯀꯨꯟ ꯍꯣꯏ ꯄꯦꯁꯦꯟꯁꯦ ꯆꯥꯝꯃ ꯊꯝꯃꯣ ꯍꯥꯏꯌꯦ ꯀꯨꯟ ꯉꯛꯇꯥ ꯌꯥꯗ꯭ꯔꯤꯑꯕ ꯑꯁꯤ ꯐꯥꯎꯕ ꯐꯪꯕꯗ ꯀꯨꯟ ꯉꯛꯇꯥ ꯐꯪꯗ꯭ꯕꯒꯤ ꯑꯗꯨꯅ ꯁꯤ ꯇꯧꯋꯦꯕ
ꯏꯂꯥꯏ ꯂꯥꯏꯅ ꯐꯪꯒꯅꯤꯗ ꯆꯥꯡ ꯆꯍꯤꯗ ꯍꯟꯗ꯭ꯔꯦꯠꯇꯤ ꯃꯊꯪ ꯃꯊꯪ ꯂꯥꯛꯀꯅꯤ ꯅꯥ ꯒꯩꯅꯣ ꯃꯣꯏꯁꯨ
ꯎꯝ
ꯏꯟꯁꯇꯤꯇ꯭ꯌꯨꯠ ꯁꯤꯒꯨꯝꯕ ꯑꯦꯝ ꯃꯦ ꯁꯤꯅ ꯀꯨꯝꯕ ꯇ꯭ꯔꯤꯠꯃꯦꯟ ꯁꯦꯟꯇꯔꯗ ꯃꯥꯅ ꯂꯩꯔꯦ ꯍꯥꯏꯕ ꯀꯥꯟꯗ ꯃꯤ ꯈꯪꯂꯛꯄ ꯀꯥꯟꯗ ꯄꯥꯏꯔꯛꯇꯣꯏꯅꯦꯅ ꯀꯩꯅꯣ
ꯎꯝ ꯑꯗꯨꯅꯅꯦꯅꯀꯣ ꯋꯥꯕꯅꯤ
ꯑꯗꯨꯗꯤ ꯃꯣꯏ ꯄꯦꯁꯦꯟ ꯀꯨꯟꯗꯣ ꯅꯦꯛꯁ ꯗꯦꯗꯁꯨ ꯑꯗꯨꯃꯥꯏꯟ ꯂꯥꯛꯇꯣꯏꯔꯣ
ꯆꯦꯄꯤ ꯂꯥꯛꯒꯗꯧꯕ
ꯑꯁ
ꯑꯗꯨꯅ ꯄꯦꯁꯦꯟꯁꯦ ꯆꯥꯝꯃ ꯂꯩꯔꯗꯤ ꯔꯣꯇꯦꯁꯟ ꯅꯥꯏꯅ ꯁꯦꯝꯒꯗꯧꯕ ꯉꯁꯤꯒꯤ ꯃꯤ ꯀꯨꯟ ꯂꯥꯛꯄꯁꯤ ꯅꯪ ꯍꯞꯇꯥ ꯀꯌꯥꯒꯤ ꯃꯇꯨꯡꯗ ꯑꯃꯨꯛ ꯂꯥꯛꯀꯦꯔꯥ ꯑꯗꯨ ꯑꯣꯏꯔꯗꯤ ꯃꯤ ꯄꯦꯁꯦꯟꯁꯦ ꯆꯥꯝꯃ ꯑꯣꯏꯔꯗꯤ ꯑꯗꯨꯃꯥꯏꯅ ꯁꯤꯟꯒꯅꯦꯕ ꯒꯦꯠ ꯂꯩꯅꯔꯒ ꯑꯗꯨꯅꯤ ꯃꯈ ꯑꯩꯈꯣꯏꯁꯨ ꯃꯤ ꯌꯥꯝꯍꯟꯕ ꯗꯔꯀꯥꯔꯅꯦꯕ ꯃꯤ ꯑꯃ ꯑꯅꯤ ꯈꯛꯇꯗꯤ ꯄ꯭ꯔꯣꯖꯦꯛꯁꯦ ꯌꯥꯔꯣꯏꯗꯕ
ꯎꯝ
ꯑꯗꯨꯅ ꯃꯤ ꯈꯣꯝꯃꯣ ꯍꯥꯏꯕꯅꯦ ꯃꯣꯏꯅ ꯍꯥꯏꯔꯤꯁꯦ
ꯃꯣꯏ ꯒꯣꯟꯗꯁꯨ ꯁꯨꯃꯥꯡꯗ꯭ꯔꯣ ꯃꯤ ꯑꯃ ꯑꯅꯤ ꯈꯛꯇꯒꯤ ꯌꯦꯡꯕꯗꯨꯗꯤ ꯃꯤ ꯒꯣꯔꯃꯦꯟꯅ ꯄꯩꯁꯥ ꯐꯟꯗꯤꯡ ꯃꯌꯥꯝ ꯃꯌꯥꯝ ꯊꯥꯒꯗꯧꯕ ꯃꯌꯥꯝꯁꯦ ꯃꯤ ꯀꯨꯟꯒꯤꯗꯃꯛꯈꯛꯇꯗꯤ ꯃꯣꯏꯁꯨ ꯌꯥꯗꯦꯕ
ꯎꯝ
ꯑꯦꯟ ꯖꯤ ꯑꯣ ꯍꯥꯏꯒ ꯑꯗꯨ ꯃꯥꯏ
ꯂꯩꯔꯛꯀꯅꯤꯗ ꯄꯦꯁꯦꯟꯗꯤ ꯅꯣꯏ ꯍꯧꯁꯤ ꯍꯧꯗ꯭ꯔꯤꯕꯇꯕꯨ ꯍꯦꯛ ꯍꯧꯕꯀꯥꯟꯗ ꯀꯨꯟ ꯂꯥꯛꯄꯐꯥꯎ ꯌꯥꯝ ꯐꯔꯕꯅꯤ
ꯀꯨꯟ ꯂꯩꯇꯦ ꯑꯍꯥꯟꯕꯗ ꯂꯩꯇꯕꯒꯤ ꯊꯥ ꯑꯃꯗꯤ ꯃꯣꯏ ꯐ꯭ꯔꯤꯗ ꯌꯨꯝꯗ ꯆꯠ ꯆꯠꯂꯒ ꯀꯔꯝ ꯀꯔꯝꯕ ꯃꯤ ꯁꯤꯒꯨꯝꯕ ꯂꯩꯕ꯭ꯔꯥ ꯍꯥꯏꯅ ꯌꯨꯝ ꯌꯨꯝ ꯆꯠꯂ ꯊꯤ ꯊꯤꯕꯤ ꯆꯠꯂꯦ ꯊꯤꯕ ꯆꯠꯄꯗ ꯃꯤ ꯀꯨꯟ ꯐꯪꯕꯒꯤ ꯍꯧꯖꯤꯛꯁꯤ ꯃꯤ ꯀꯨꯟꯁꯤ ꯌꯦꯡꯕ
ꯁꯔꯚꯦ ꯍꯥꯟꯅ ꯆꯠꯇ꯭ꯔꯗꯤ ꯀꯃꯥꯏꯅ ꯈꯪꯒꯅꯤ
ꯎꯝ ꯑꯗꯨꯅꯦ ꯈꯪꯗꯦ ꯅꯣꯏꯒꯤ ꯀꯔꯝ ꯇꯧꯒꯦꯔꯥ ꯋꯥꯁꯨ ꯋꯥꯕ ꯃꯤ ꯆꯥꯝꯃ ꯌꯦꯡꯉꯗꯤ ꯁꯦꯂꯔꯤꯗꯤ ꯂꯤꯁꯤꯡ ꯀꯨꯟ ꯉꯥꯛꯇ ꯋꯥꯗ꯭ꯔꯣ ꯍꯧꯖꯤꯛꯗꯤ ꯃꯤ ꯀꯨꯟ ꯉꯥꯛꯇ ꯉꯥꯏꯔꯤꯁꯤ ꯈꯤꯇꯪ ꯀꯣꯝꯗ꯭ꯔꯤꯅ ꯃꯤ ꯌꯥꯝꯗꯕ꯭ꯔꯥ ꯑꯢ ꯄꯨꯡ ꯃꯔꯤ ꯄꯨꯡ ꯇꯔꯥꯗꯒꯤꯅ ꯄꯨꯡ ꯃꯔꯤ ꯐꯥꯎꯕꯅꯤ ꯍꯥꯏꯌꯦ ꯉꯔꯥꯡꯗꯤ ꯍꯧꯖꯤꯛꯇꯤ ꯑꯩꯈꯣꯏ ꯃꯤ ꯀꯨꯟ ꯉꯥꯛꯇ ꯅꯤꯅ ꯊꯨꯅ ꯂꯣꯏꯁꯤꯜꯂꯒ ꯍꯜꯂꯛꯄꯅꯤꯅ ꯑꯁꯦꯡꯕꯗꯨꯗꯤ ꯔꯤꯄꯣꯔꯠꯇꯗꯤ ꯄꯨꯡ ꯃꯔꯤꯅ ꯑꯗꯨꯝ ꯑꯦꯛꯖꯦꯛ ꯇꯧꯋꯦ ꯍꯥꯏꯅ ꯊꯥꯏꯌꯦꯕ ꯃꯣꯏꯅꯗꯤ ꯌꯦꯡꯕ ꯂꯥꯛꯇꯕꯅꯤꯅ ꯄꯨꯡ ꯃꯔꯤ ꯐꯥꯎꯕ ꯗ꯭ꯌꯨꯇꯤ ꯑꯥꯔꯁꯅꯦꯕ ꯁꯪꯃꯟꯗ꯭ꯔꯣ ꯑꯗꯨꯗꯤ
ꯁꯥꯛꯉꯦ
ꯑꯩ ꯁꯤꯗ ꯌꯨꯝ ꯌꯧꯕ ꯀꯥꯟꯗꯗꯤ ꯄꯨꯡ ꯀꯌꯥ ꯌꯧꯔꯅꯤ ꯑꯗꯨꯅ ꯇꯧꯁꯤꯔꯥ ꯇꯧꯔꯣꯏꯁꯤꯔꯥ ꯑꯩꯁꯦ ꯈꯪꯗ꯭ꯔꯤ
ꯅꯪ ꯆꯠꯄ ꯀꯥꯟꯗ ꯀꯔꯤ ꯒꯥꯔꯤꯗ ꯆꯠꯄ ꯂꯥꯏꯟꯗ
ꯃꯤꯒꯤ ꯒꯥꯔꯤꯗ ꯅꯞꯄꯦ
ꯃꯤꯒꯤ ꯒꯥꯔꯤꯗ ꯅꯞꯄꯨꯡꯕ ꯑꯕ ꯅꯨꯡꯉꯥꯏꯕ꯭ꯔꯅꯦ
ꯅꯨꯡꯉꯥꯏꯔꯁꯨ ꯅꯨꯡꯉꯥꯏꯇ꯭ꯔꯁꯨ ꯑꯍꯥꯟꯕꯅꯤꯅ ꯅꯞꯊꯈ꯭ꯔꯦꯗꯅ
ꯃꯅꯨꯡ ꯆꯪꯕ꯭ꯔꯣ
ꯈꯤꯇꯪꯗꯤ ꯍꯣꯏ ꯌꯥꯝ ꯆꯪꯗꯦꯗ ꯑꯈꯣꯏꯅ ꯂꯥꯏꯟꯗ ꯆꯠꯂꯗꯤ
ꯕꯖꯥꯔꯗꯣ ꯍꯦꯟꯕ꯭ꯔꯥ
ꯕꯖꯥꯔꯒꯤ ꯃꯅꯨꯡ ꯈꯤꯇꯪ ꯆꯪꯔꯒ ꯀꯣ ꯑꯗꯨꯝ ꯂꯩꯌꯦꯗ ꯄꯪꯪꯂꯥꯞ ꯂꯥꯞꯇꯦꯗ ꯌꯥꯝ ꯆꯪꯕ ꯑꯣꯏꯗꯦ ꯈꯣꯡꯅ ꯆꯪ꯭ꯔꯁꯨ ꯑꯗꯨꯝ ꯢꯂꯥꯢ ꯂꯥꯢꯔꯦꯗ
ꯎꯝ
ꯕꯤꯜꯗꯤꯡ ꯑꯃꯨꯛ ꯅꯨꯡꯗꯤꯡꯗꯤ ꯐꯕ꯭ꯔꯣ ꯃꯣꯏꯒꯤ
ꯃꯣꯏꯒꯤ ꯂꯩꯐꯝꯁꯨ ꯅꯨꯡꯉꯥꯏꯇꯦ ꯃꯤ ꯚꯔꯥꯁꯨ ꯊꯝꯕ ꯗꯨꯀꯥꯟ ꯐꯝꯕꯁꯨ ꯂꯩꯕ ꯑꯗꯨꯗ ꯁꯦꯟꯇꯔꯁꯨ ꯑꯃꯨꯛ ꯑꯣꯏꯕ ꯃꯣꯏꯒꯤ ꯁꯦꯟꯇꯔꯗꯨꯁꯨ ꯀꯣ ꯎꯝ ꯊꯕꯛ ꯃꯤꯗꯅ ꯀ꯭ꯂꯤꯟ ꯍꯥꯏꯕꯁꯦ ꯑꯣꯏꯗ꯭ꯔꯤꯑꯦꯕ ꯎ ꯑꯉꯥꯡ ꯃꯌꯥꯝꯗꯨ ꯄꯨꯔꯥꯞ ꯑꯣꯄꯦꯟꯗ ꯆꯪꯔꯒ ꯄꯨꯂꯞ ꯇꯧꯕꯨꯗꯤ ꯀꯗꯥꯢꯗꯒꯤ
ꯇꯞꯅ ꯇꯞꯅ ꯗꯤꯕꯂꯞꯃꯦꯟꯗꯨ ꯂꯥꯛꯀꯅꯤꯅ
ꯑꯗꯨꯅꯤꯅꯦ ꯑꯦꯟ ꯖꯤ ꯑꯣꯒꯤ ꯊꯕꯛ ꯍꯥꯏꯁꯤꯗꯤ ꯃꯔꯛ ꯑꯃꯗꯤ ꯌꯥꯔꯝꯒꯅꯤ ꯃꯔꯛ ꯑꯃꯗꯤ ꯗꯤ ꯑꯗꯨꯝ ꯃꯥꯡꯉꯦꯗꯅ ꯃꯣꯏꯗꯤ ꯂꯥꯏꯐ ꯇꯥꯏꯜ ꯑꯣꯏꯒꯟꯗꯦꯗꯅ ꯃꯣꯏꯁꯦ ꯐꯕ ꯈꯔꯅꯗꯤ ꯑꯗꯨꯝ ꯑꯣꯏꯕꯁꯨ ꯂꯩꯌꯦ ꯑꯩꯈꯣꯏ ꯈꯨꯟꯗ ꯅꯍꯥꯟꯗꯒꯤ ꯍꯧꯔꯒ ꯃꯥꯗꯤ ꯂꯩꯁꯥꯕꯤ ꯑꯣꯏꯔꯤꯉꯩꯗ ꯍꯧꯔꯒ ꯃꯥꯅ ꯑꯦꯟ ꯖꯤ ꯑꯣꯗ ꯏꯝꯐꯥꯜꯗ ꯊꯕꯛ ꯄꯨꯕꯁꯤ ꯄꯨꯕꯁꯤ ꯀꯨꯏꯅ ꯄꯨꯔꯒ ꯍꯟꯗꯛꯀꯤ ꯂꯥꯟꯗ ꯃꯥꯁꯨ ꯑꯦꯟꯖꯤꯑꫭ ꯃꯥꯡꯈ꯭ꯔꯦ ꯑꯗꯨꯗꯒꯤꯗꯤ ꯊꯕꯛ ꯇꯧꯗ꯭ꯔꯦ ꯑꯗꯨꯝ ꯐ꯭ꯔꯤꯗ ꯂꯩꯌꯦ ꯃꯥꯁꯨ ꯑꯗꯨꯕꯨ ꯆꯍꯤ ꯌꯥꯝ ꯀꯨꯏꯅꯗꯤ ꯆꯠꯂꯝꯃꯦꯅ ꯃꯥꯁꯨ ꯑꯗꯨꯃꯥꯏꯅ ꯇꯧꯋꯤꯅꯦ ꯑꯦꯟ ꯖꯤ ꯑꯣꯒꯤ ꯊꯕꯛꯁ‌ꯦ ꯑꯩꯈꯣꯏꯒꯤ ꯄ꯭ꯔꯣꯇꯨꯀꯣꯜꯁꯤꯅ ꯐꯔꯤ ꯃꯈꯩ ꯍꯥꯏꯕ ꯇꯥꯔꯦꯅꯦ ꯑꯩꯈꯣꯏꯒꯤ ꯊꯕꯛꯅ ꯐꯔꯤ ꯃꯈꯩ ꯃꯣꯏꯁꯨ ꯐꯥꯕ ꯍꯥꯏꯗꯣ ꯊꯕꯛꯅ ꯃꯑꯣꯡ ꯇꯥꯔꯛꯇ꯭ꯔꯗꯤ ꯑꯗꯨꯝ ꯃꯥꯡꯉꯦꯕꯀꯣ ꯑꯦꯟꯖꯤ ꯑꯣꯁꯦ ꯃꯈꯜ ꯃꯈꯜ ꯂꯩꯌꯦꯕ ꯑꯗꯥꯀꯤ
ꯆꯥꯎꯕ ꯄꯤꯛꯕꯁꯨ ꯂꯩꯗ
ꯑꯥ ꯃꯊꯪꯒꯤ ꯅꯨꯄꯤꯅ ꯍꯥꯟꯅ ꯑꯁꯤꯗ ꯇꯧꯔꯝꯕꯗꯣ ꯍꯥꯟꯅ ꯃꯥꯃꯡꯗ ꯇꯧꯔꯝꯕꯗꯨꯁꯨ ꯑꯦꯟꯖꯤ ꯑꯣꯒꯤꯅꯦꯕ ꯃꯣꯏꯁꯨ ꯄꯩꯁꯥ ꯗꯃꯥ ꯐꯪꯗ꯭ꯔꯗꯤ ꯌꯥꯔꯦ ꯍꯥꯏꯅ ꯃꯣꯏꯁꯦ ꯊꯕꯛꯁꯦ ꯈꯔ ꯁꯨꯒ‍꯭ꯔ‌ꯦ ꯁꯨꯔꯒ ꯕꯤꯜ ꯐꯪꯗ꯭ꯔꯦ ꯐꯪꯗ꯭ꯔꯦ ꯍꯥꯏꯅ ꯑꯍꯥꯟꯕ ꯀꯥꯟꯗꯗꯤ ꯇꯣꯂꯣꯞꯀꯁꯦ ꯄꯤꯔꯒ ꯀꫭ ꯐꯔꯝꯃꯦ ꯑꯗꯨ ꯃꯇꯨꯡ ꯃꯇꯨꯡꯗꯒꯤ ꯗꯤ ꯇꯤ ꯄꯥꯛ ꯆꯠꯇ꯭ꯔꯦ ꯃꯣꯏꯁꯦ ꯃꯔꯛ ꯃꯔꯛ ꯃꯔꯛ ꯃꯔꯛ ꯈꯛꯇ ꯆꯠꯂꯒ ꯑꯗꯨꯗꯒꯤ ꯍꯧꯔꯒ ꯑꯗꯨꯝ ꯇꯣꯂꯣꯞꯁꯨ ꯐꯪꯗ꯭ꯔꯦ ꯍꯥꯏ ꯑꯗꯨꯒꯤ ꯆꯠꯇꯔꯦ ꯑꯗꯨꯗ ꯑꯃꯨꯛꯀ ꯁꯤꯒꯨꯝꯕ ꯑꯃꯨꯛꯀ ꯇꯥꯕꯒꯤ ꯑꯃꯨꯛꯀ ꯃꯥꯁꯦ ꯁꯨꯃꯥꯏꯅ ꯇꯧꯋꯦ ꯍꯥꯏꯌꯦ ꯃꯣꯏꯒꯤ ꯃꯤꯁꯤꯡ ꯑꯃꯅ ꯂꯤꯡ ꯊꯥꯕꯤꯕꯒꯤꯀꯣ
ꯑꯦꯟ ꯖꯤ ꯑꯣ ꯁꯤꯡꯒꯤꯗꫭ ꯍꯦꯟ ꯇꯧꯒꯟꯕꯅꯦ ꯑꯦꯟ ꯖꯤ ꯑꯣ ꯁꯤꯡꯗꯤ
ꯀꯂꯤ
ꯊꯥꯒꯤ ꯑ‌ꯦ ꯊꯥꯒꯤ ꯅꯠ ꯅꯠꯇꯕ ꯊꯥ ꯇꯔꯨꯛ ꯇꯔꯦꯠ ꯐꯥꯎ ꯑꯗꯨꯃꯥꯏꯅ ꯇꯣꯂꯣꯞ ꯐꯪꯗꯦ ꯌꯥꯏꯌꯦ ꯃꯣꯏꯗꯣ
ꯎꯝ ꯍꯣꯏꯅꯦ ꯍꯧꯕ ꯀꯥꯟꯗꯗꯤ ꯑꯗꯨꯝ ꯐꯩꯌꯦꯕ ꯃꯣꯏꯁꯦ ꯃꯌꯥꯏ ꯃꯔꯛ ꯇꯗꯤ ꯑꯗꯨꯝ ꯀꯔꯤꯔ ꯑꯃ ꯇꯧꯕ ꯍꯧꯔꯅꯦꯕ ꯑꯗꯨꯃꯥꯏꯅ ꯍꯦꯛ ꯇꯧꯋ‌ꯦ ꯃꯣꯏꯁꯦ ꯑꯗꯨꯒꯤꯅꯦ ꯑꯩꯁꯦ ꯁꯤꯗ ꯊꯥꯗꯔ ꯂꯩꯔꯗꯤ ꯑꯣꯏꯔꯔꯣꯏ ꯍꯥꯏꯕ ꯑꯩꯁꯦ ꯀꯔꯝꯃꯥꯏꯅ ꯇꯧꯔꯁꯤꯔ ꯍꯥꯏꯅ
ꯇ꯭ꯔꯦꯂꯔꯗꯤ ꯍꯥꯟꯅ ꯐꯖꯔꯝꯕ
ꯎꯝ
ꯂꯥꯁꯇꯤꯡꯗꯤ ꯑꯣꯏꯗꯕ
ꯎꯝ ꯁꯤꯗꯤ ꯂꯥꯁꯇꯤꯡ ꯑꯣꯏꯒꯦꯔꯥ ꯈꯪꯗꯦ ꯄꯦꯁꯦꯟꯕꯨꯗꯤ ꯐꯨꯜ ꯂꯩꯔꯗꯧꯕ ꯃꯦꯀꯦ ꯀꯨꯟꯃꯛꯇꯤ ꯋꯥꯔꯁꯨ ꯐꯪꯈ꯭ꯔꯦꯕ ꯑꯗꯨꯅ ꯀꯨꯟꯗꯣ ꯔꯤꯒꯨꯂꯔ ꯑꯣꯏꯅ ꯇꯧꯔꯒ ꯂꯩꯌꯦ ꯅꯨꯇꯤꯒꯤ ꯐ꯭ꯔꯥꯏꯗ‌ꯦ ꯗꯦꯖꯨꯝ ꯃꯤꯇꯤꯡ ꯇꯧꯒꯅꯤ ꯍꯥꯏꯌꯦ ꯃꯦꯅꯦꯖꯔ ꯀ꯭ꯔꯤꯀ꯭ꯔꯥ ꯍꯣꯏꯒ ꯑꯗꯨꯃꯥꯏꯅ
ꯑꯣꯟꯅꯔꯁꯤꯡꯗꯣ ꯊꯕꯛ ꯐꯖꯅ ꯇꯧꯃ꯭ꯔꯗꯤ ꯌꯥꯒꯅꯤꯍ‌ꯦ ꯑꯣꯅꯔꯁꯤꯡꯗꯣ ꯍꯣꯟꯅꯔꯒ ꯅꯣꯏꯒ ꯄꯨꯟꯒꯅꯀꯣ ꯊꯕꯛꯀ ꯐꯖꯅ ꯇꯧ ꯍꯥꯏꯗꯤ ꯐꯟꯗꯣ ꯐꯖꯅ ꯂꯥꯛꯀꯅꯦꯕ
ꯎꯝ
ꯊꯕꯛꯇꯨ ꯑꯁ ꯐꯖꯅ ꯇꯧꯗ꯭ꯔꯗꯤ ꯑꯗꯨꯃꯥꯏꯅ ꯐꯍꯜ ꯂꯥꯛꯎꯡꯑꯔꯣꯏ
ꯎꯝ
ꯅꯣꯏꯒꯤ ꯈꯨ